ꯍꯜꯂꯣ ꯍꯜꯂꯣ
ꯇꯥꯕꯣ
ꯇꯥꯏꯌꯦ
ꯁꯥꯥꯔꯕꯨ
ꯆꯥꯒꯦ ꯇꯧꯔꯦ ꯆꯥꯗ꯭ꯔꯦ
ꯀ ꯏꯟꯁꯥꯡꯅ
ꯆꯥꯗ꯭ꯔꯤꯌꯦ
ꯀꯔꯤ ꯌꯦꯟꯁꯥꯡ ꯊꯣꯡꯒꯦꯕꯇꯣ
ꯆꯥꯗ꯭ꯔꯤ ꯍꯥꯏꯔꯒ
ꯀꯩ ꯌꯦꯟꯁꯥꯡ ꯊꯣꯡꯕꯅꯣ ꯍꯥꯏꯕꯅꯤ ꯀꯩꯅꯣ
ꯑꯣꯍꯣ ꯆꯥꯗ꯭ꯔꯦꯕ
ꯑꯗꯨ ꯀꯔꯤ ꯌꯦꯟꯁꯥꯡ ꯊꯑꯅꯣ ꯏꯟꯁꯥꯡ ꯆꯥꯔꯣꯏꯗ꯭ꯔꯣꯅ
ꯑꯣ
ꯆꯥꯛ ꯈꯛꯇꯔ ꯆꯥꯗꯣꯏꯕ
ꯊꯣꯡꯗ꯭ꯔꯤꯌꯦ ꯑꯗꯨꯒꯤꯅꯦ ꯑꯣꯍꯣ
ꯑꯗꯨ ꯊꯣꯡꯗ꯭ꯔꯤ ꯍꯥꯏꯒꯗꯕꯅꯤ ꯅꯪꯅꯦ ꯆꯥꯗ꯭ꯔꯤꯍꯦ ꯆꯥꯗ꯭ꯔꯤꯌꯦꯦ ꯍꯥꯏꯕꯅꯤ ꯆꯥꯛꯟꯁꯥꯗꯤ ꯂꯣꯏꯔꯝꯝꯅꯤ ꯆꯥꯗ꯭ꯔꯤꯕꯒ ꯑꯣꯏꯔꯝꯅꯦꯅ ꯈꯟꯅꯤꯅꯦ
ꯑꯣ ꯅꯪ ꯈꯟꯕꯒ ꯑꯩ ꯈꯟꯕꯒ ꯇꯣꯉꯥꯜꯂꯅꯦ ꯑꯗꯨꯗꯤ
ꯍꯣꯏꯅꯦ ꯂꯥꯛꯏꯁꯦ
ꯅꯣꯏꯗꯤ ꯆꯥꯔꯕꯣ
ꯑꯩꯈꯣꯏꯗꯤ ꯑꯃꯨꯛ ꯂꯥꯑꯝꯒ ꯇꯧꯔꯦꯗ
ꯑꯠꯆꯥ ꯑꯠꯆꯥ ꯑ ꯆꯥꯈ꯭ꯔꯣ ꯅ ꯑꯃꯨꯛ ꯑꯗꯨꯗꯤ
ꯑꯃꯨꯛ ꯆꯥꯅꯤꯡꯗ꯭ꯔꯥꯕ ꯍꯥꯎꯃꯟꯗꯅ
ꯃꯛ ꯆꯥꯛꯈ꯭ꯔꯣ
ꯃꯨꯛ ꯆꯥꯅꯕ ꯑꯍꯥꯎꯕ ꯂꯩꯇ꯭ꯔꯦꯅꯦ
ꯑꯣꯍꯣ ꯅꯣꯏꯅ ꯌꯨꯝꯗ ꯍꯨꯏꯔꯥ ꯉꯥꯅꯨꯨꯔꯥꯒꯨꯝꯕ ꯂꯩꯇ꯭ꯔꯣ
ꯍꯨꯏ ꯍꯧ ꯍꯨꯏ ꯉꯥꯅꯨꯗꯤ ꯂꯩꯇꯦ ꯍꯧꯗꯣꯡ ꯃꯆꯥ ꯃꯆꯥꯗꯤ ꯂꯩꯇꯦ
ꯑꯗꯨ ꯆꯥꯈ꯭ꯔꯣꯅ ꯑꯗꯨꯣ ꯀꯥꯡꯉꯧ ꯍꯥꯎꯔꯕꯅꯦ ꯊ ꯀ ꯇꯍꯥꯎ ꯍꯥꯎꯕꯅꯦ ꯑꯗꯣ ꯆꯥꯗ꯭ꯔꯗꯤ ꯀꯩꯅꯣ
ꯍꯧꯗꯣꯛꯑꯣꯡꯕ ꯍꯥꯎꯕ꯭ꯔꯅꯦ
ꯍꯥꯎꯋꯦ ꯍꯥꯎꯥꯎꯋꯦ ꯑꯁꯤ ꯆꯥꯕꯗ ꯏ ꯂꯥꯛꯄ ꯏ ꯂꯥꯛꯄꯒ ꯈꯪꯕꯅꯦ ꯍꯥꯏꯗꯤ ꯀꯩ ꯍꯥꯏꯁꯤꯔꯥ ꯑꯁ ꯑꯩꯁꯨ ꯑꯦꯛꯁꯄ꯭ꯂꯦꯟ ꯇꯧ ꯍꯩꯇꯦꯅꯦ ꯀꯩꯅꯣꯁꯦ ꯏ ꯂ
ꯑꯁ ꯍꯧꯧꯗꯣꯡ ꯆꯥꯕꯗꯤ ꯏ ꯂꯥꯛꯑꯦ ꯍꯥꯏꯕꯗꯤ ꯉꯁꯤ ꯈꯛꯇꯅꯤꯦ ꯇꯥꯕ
ꯅꯣꯏꯒꯤꯗꯤ ꯈꯪꯗꯦ ꯑꯩꯒꯤ ꯍꯥꯏꯔꯤꯕꯅꯦ ꯑꯣ
ꯑꯥ ꯑꯩꯒꯤꯗꯤ ꯑꯩꯗꯤ ꯍꯪꯉꯣꯏ ꯆꯥꯔꯗꯤ ꯏ ꯌꯥꯝ ꯂꯥꯛꯑꯦ
ꯋꯥꯔꯤꯔꯁ ꯑꯣ ꯍꯣ ꯍꯣ ꯑꯩꯁꯨ ꯆꯥꯗꯤ ꯆꯥꯏꯕꯨ ꯆꯥꯗꯦꯗ
ꯆꯥꯗꯤ ꯆꯥꯕ ꯆꯥꯗꯕ ꯀꯣ
ꯎꯝ
ꯑꯗꯨꯁꯨ ꯌꯥꯏ ꯆꯥꯗꯤ ꯆꯥꯕ ꯆꯥꯗꯦ
ꯌꯥꯝ ꯆꯥꯗꯦꯕ ꯑꯗꯨꯒꯤ
ꯍꯥꯎꯕꯅꯦ ꯍꯪꯉꯣꯏꯗꯤ ꯌꯦꯟ ꯁꯥꯒꯨꯝꯅꯀꯣ
ꯈꯪꯗꯦꯗ ꯑꯩꯈꯣꯏꯗꯤ ꯃꯦꯠ ꯃꯆꯦꯠ ꯃꯆꯦꯠꯈꯛ ꯆꯥꯕꯅꯦꯗ
ꯃꯆꯦꯠ ꯃꯆꯦꯠ ꯆꯥꯕ ꯑꯣꯏꯔꯁꯨ ꯃꯍꯥꯎꯗꯤ ꯈꯪꯉꯝꯅꯤ ꯀꯩꯅꯣ
ꯃꯍꯥꯎꯁꯦ ꯈꯪꯗꯦꯗ ꯃꯍꯥꯎꯁꯦ
ꯎꯝ
ꯄꯦꯁꯂꯦꯁꯅꯦ ꯍꯥꯏꯁꯤꯗꯤ
ꯑꯁ ꯑꯗꯨꯗꯤ ꯅꯪꯒꯤ ꯇꯪꯗꯣ ꯌꯥꯗ꯭ꯔꯦ ꯃꯤꯒꯤ ꯇꯪ ꯅꯠꯇ꯭ꯔ ꯃꯥꯜꯂꯦ ꯑꯗꯨꯗꯤ
ꯑꯣꯍꯣ ꯑꯩꯈꯣꯏꯗꯤ ꯗꯥꯜꯅ ꯕꯦꯁꯅꯦ
ꯗꯥꯜ ꯆꯥꯕ ꯃꯤꯗꯤ ꯌꯥꯝ ꯅꯣꯡꯌꯦꯌꯦ ꯅꯪꯁꯨ
ꯁꯨꯛ ꯅꯣꯏ ꯅꯣꯏꯗꯦ ꯑꯩꯈꯣꯏꯗꯤ ꯅꯣꯏꯌꯦ ꯍꯥꯏ ꯁꯨꯛꯅꯣꯏ ꯅꯣꯏꯔꯣꯏ ꯄꯩꯁꯥ ꯄꯤꯔꯁꯨ ꯅꯣꯏꯔꯣꯏ
ꯎꯝ ꯅꯣꯏꯅꯤꯡꯉꯦ ꯅꯣꯏꯊꯣꯛꯄ ꯉꯝꯗꯦ ꯑꯩꯈꯣꯏꯗꯤ ꯗꯥꯜ ꯗꯥꯜ ꯆꯥ ꯅꯨꯡꯇꯤꯒꯤ ꯗꯥꯜ ꯆꯥꯔꯁꯨ ꯅꯣꯏ ꯂꯒꯨꯝ
ꯈꯣꯏꯁꯨꯅꯦ ꯅꯣꯏꯊꯣꯛꯇꯦꯅꯦ ꯀꯔꯤꯒꯤꯔꯣ ꯈꯪꯗꯦꯅꯦ ꯑꯩꯈꯣꯏꯁꯨ
ꯑꯝ
ꯆꯥꯕꯕꯨꯗꯤ ꯅꯪ ꯃꯔꯤ ꯃꯉꯥꯔꯛ ꯆꯥꯕ ꯆꯥꯡ ꯑꯣꯏꯔꯝꯅꯤ ꯑꯩꯈꯣꯏ ꯑꯃꯔꯛ ꯆꯥꯕꯗ
ꯈꯪꯗꯦ ꯑꯩꯈꯣꯏꯗꯤ ꯑꯦꯁ ꯄ꯭ꯂꯦꯠ ꯃꯔꯤ ꯃꯉꯥ ꯃꯔꯤ ꯃꯉꯥ ꯆꯥꯔꯁꯨ ꯁꯨꯛꯅꯣꯏ ꯅ ꯅꯣꯏꯗꯦ
ꯗꯨꯅꯦ ꯅꯣꯏꯗꯤ ꯇꯝꯄꯥꯛꯇ ꯂꯩꯕ꯭ꯔꯣ ꯆꯤꯡꯗ ꯂꯩꯕ꯭ꯔꯣ
ꯑꯣ ꯇꯝꯄꯥꯛꯇꯅꯦ ꯇꯝꯄꯥꯛ
ꯑꯠꯆꯥ ꯑꯠꯆꯥ ꯑꯠꯆꯥ ꯌꯣꯡꯆꯥꯛ ꯍꯥꯏꯕ꯭ꯔꯣ ꯌꯣꯡꯆꯥꯛ ꯍꯥꯏꯔꯣ
ꯍꯣꯏ ꯌꯣꯟꯆꯥꯛꯇ ꯂꯩꯌꯦꯕ ꯑꯩꯈꯣꯏꯗꯤ
ꯑꯣꯍꯣ
ꯌꯣꯡꯆꯥꯛꯇꯣ ꯂꯩꯌꯦ
ꯑ
ꯅꯣꯏꯅ ꯊꯥꯡꯖꯤꯡꯗ ꯂꯩꯕ꯭ꯔꯣ
ꯑꯣ ꯍꯣ ꯄꯥꯎ ꯐꯥꯎꯅꯗ꯭ꯔꯦ ꯏꯕꯥꯅꯤ
ꯅꯪꯅ ꯑꯩꯕꯨ ꯌꯣꯡꯆꯥꯛꯗ ꯂꯩꯕ꯭ꯔꯣ ꯍꯥꯏꯕ ꯅꯠꯇ꯭ꯔꯣ
ꯅꯪ ꯌꯣꯡꯆꯥꯛ ꯍꯥꯏ ꯅꯠꯇ꯭ꯔꯣ ꯀꯩ ꯍꯥꯏꯅꯣ
ꯃꯤꯅ ꯇꯝꯄꯥꯛꯇ ꯂꯥꯛꯑꯦ ꯍꯥꯏꯔꯒ ꯀꯗꯥꯏꯗ ꯂꯥꯛꯄ ꯌꯣꯟꯆꯥꯛꯅꯣ ꯅꯪꯒꯤꯅ
ꯁꯦꯡꯅꯁꯨ ꯍꯥꯏꯗꯦ ꯁꯦꯡꯅ ꯇꯥꯗꯕ ꯑꯗꯨꯒꯤ ꯌꯣꯡꯆꯥꯛ ꯍꯥꯏꯅ ꯇꯥꯏꯗꯤ
ꯀꯔꯤ ꯊꯕꯛ ꯁꯨꯕꯒꯤꯅꯣ ꯉꯁꯤ ꯌꯥꯝ ꯍꯧꯖꯤꯛꯐꯥꯎ ꯆꯥꯛ ꯏꯟꯁꯥꯡ ꯊꯣꯡꯗꯦ ꯍꯥꯏꯞ
ꯑꯣ ꯑꯩꯈꯣꯏꯗꯤ ꯊꯕꯛ ꯁꯨꯗꯤꯌꯦ ꯑꯩꯈꯣꯏꯗꯤ ꯀꯣꯂꯦꯖ ꯀꯔꯤꯅꯦ꯫
ꯑꯥ ꯑꯥ
ꯅꯪꯒꯤ ꯈꯣꯟꯖꯦꯜꯗꯤ ꯌꯥꯝ
ꯌꯥꯝ ꯊꯤ ꯑꯍꯟ ꯑꯣꯏꯌꯦ ꯃꯥꯜꯂꯦ ꯅꯣꯏꯁꯦ ꯍꯥ ꯑꯣ ꯍꯣ ꯃꯤ ꯍꯥꯟ ꯅꯣꯏꯗꯤ ꯌꯥꯝ ꯊꯤ ꯑꯍꯟ ꯑꯣꯏꯔꯝꯅꯤꯕ
ꯍ ꯅꯪꯒꯤ ꯈꯣꯟꯖꯦꯜꯗꯣ ꯌꯥꯝꯅ ꯍꯟꯅꯕꯒꯨꯝꯅ ꯇꯥꯎꯕꯀꯣ ꯑꯗꯨ ꯑꯗꯨꯒ ꯑꯃꯨꯛ ꯀꯣꯂꯦꯖ ꯇꯝꯃꯦ ꯍꯥꯏꯕꯁꯤꯗ
ꯑꯣꯍꯣ ꯑꯩꯗꯤ ꯚꯣꯏꯁ ꯆꯦꯟꯖ ꯇꯧꯕ ꯍꯩꯌꯦ
ꯑꯁ ꯑꯗꯨꯗꯤ ꯆꯦꯟꯖ ꯇꯧꯔꯛꯑꯣꯅꯦ ꯑꯉꯥꯡ ꯃꯆꯥꯒꯤ ꯚꯣꯏꯁ ꯆꯦꯟꯖ ꯇꯧꯔꯛꯑꯣꯅꯦ
ꯑꯗꯨ ꯑꯗꯨ ꯑꯩꯈꯣꯏꯗꯤ ꯀꯣꯂꯦꯖ ꯀꯥꯔꯤꯅꯦ ꯆꯍꯤ ꯀꯨꯟꯐꯥꯎ ꯁꯨꯗ꯭ꯔꯤꯌꯦ ꯑꯩꯈꯣꯏꯗꯤ
ꯀꯔꯤꯕ
ꯆꯍꯤ ꯀꯨꯟꯐꯥꯎ ꯁꯨꯗ꯭ꯔꯤꯌꯦ
ꯑꯩꯈꯣꯏꯁꯨ ꯆꯍꯤ ꯀꯨꯟꯊ꯭ꯔꯥꯗꯤ ꯌꯧꯐꯥꯠꯗ꯭ꯔꯤꯗ ꯑꯩꯈꯣꯏꯒꯤ ꯑꯩꯒꯤ ꯈꯣꯟꯖꯦꯜꯗꯨꯕꯨ ꯑꯍꯟ ꯌꯥꯝ ꯃꯥꯗꯕ꯭ꯔ
ꯑꯍꯟ ꯃꯥꯜꯂꯦ ꯑꯍꯟ ꯃꯥꯜꯂꯦ ꯌꯨꯝ ꯄꯥꯟꯕ ꯃꯥꯜꯂꯦ
ꯌꯨꯝ ꯄꯥꯟꯕ ꯀꯨꯏꯔꯦꯅꯦ ꯏꯕꯨꯡꯉꯣ ꯑꯩꯗꯤ
ꯗꯨ ꯗꯨꯒꯤꯅꯤꯅꯦ ꯑꯩ ꯍꯥꯏꯗꯨ
ꯑꯩꯗꯤ ꯍꯥꯟꯅꯨꯔꯛꯂꯦ ꯏꯁꯨ ꯐꯪꯒꯗꯕ ꯀꯨꯏꯗ꯭ꯔꯦ
ꯈꯣꯟꯖꯦꯜ ꯇꯥꯕꯗ ꯈꯪꯉꯦꯕ ꯑꯩꯈꯣꯏꯗꯤ
ꯏꯁꯨ ꯐꯪꯕꯗ ꯀꯨꯏꯗ꯭ꯔꯦ ꯏꯆꯥꯁꯤꯡ
ꯑꯗꯨꯣꯅꯦ ꯅꯗꯤ ꯅꯨꯡꯉꯥꯏꯔꯦ ꯅꯨꯡꯉꯥꯏꯔꯦ ꯅꯨꯡꯉꯥꯏꯔꯦ ꯅꯣꯏꯗꯤ ꯀꯣꯏꯗꯤ ꯑꯁ ꯀꯣꯂꯦꯖ ꯍꯟꯗꯛ ꯈꯛꯇ ꯀꯥꯕ ꯍꯧꯕꯅꯤꯅꯀꯣ ꯑꯩꯈꯣꯏꯁꯨ ꯋꯥꯠꯂꯤꯅꯦ ꯑꯩꯈꯣꯏꯁꯨ ꯂꯣꯏꯅꯕ
ꯐꯩꯑꯌꯦ ꯐꯩꯌꯦ ꯀꯣꯂꯦꯖ ꯂꯥꯏꯐꯅꯦ ꯈ꯭ꯋꯥꯏꯗꯒꯤ ꯅꯨꯡꯉꯥꯏꯖꯦ
ꯅꯨꯡꯗꯤ ꯅꯨꯡꯉꯥꯏꯕꯨ ꯈꯪꯗ꯭ꯔꯦꯅꯦ ꯒ꯭ꯌꯥꯟ ꯃꯦꯟ ꯆꯥꯗ꯭ꯔꯦ ꯇꯧꯔꯤꯁꯦ ꯅꯣꯏꯗꯤ ꯀꯔꯤ ꯀꯔꯤ ꯊꯕꯛ ꯇꯧꯕ꯭ꯔꯣ
ꯍꯥꯥ
ꯀꯔꯤ ꯀꯔꯤ ꯊꯕꯛ ꯇꯧꯕ꯭ꯔꯣ
ꯎ ꯑꯩꯈꯣꯏ ꯔꯤꯀ꯭ꯋꯦꯁꯁꯨ ꯇꯧꯗꯣꯏꯗ ꯑꯉꯥꯡꯁꯤꯡ ꯑꯉꯥꯡꯁꯤ ꯅꯥꯔꯒ ꯑꯗꯨꯝ ꯂꯩꯌꯦ ꯑꯩꯗꯤ ꯑ ꯑꯩꯈꯣꯏ ꯅꯨꯄꯥꯅ ꯊꯕꯛꯁꯨ
ꯑꯣ ꯅꯨꯡꯉꯥꯏꯝꯅꯤꯅ ꯑꯗꯨꯗꯤ
ꯅꯨꯡꯉꯥꯏꯕ ꯅꯨꯡꯉꯥꯏꯇꯕ ꯐꯪꯗꯣꯏꯔꯤ
ꯑꯣ
ꯅꯣꯏꯗꯤ ꯀꯔꯤ ꯇꯤꯝ ꯁꯞꯄꯣꯔꯠ ꯇꯧꯒꯦ ꯍꯟꯗꯛ ꯋꯥꯔꯜ ꯀꯞꯁꯦ
ꯑꯁ ꯇꯧꯗꯦ ꯑꯩ ꯀꯩꯁꯨ ꯇꯧꯗꯦ ꯝ ꯉꯝꯂꯥꯛꯄꯁꯤꯡꯗꯣ ꯉꯝꯕꯗꯣ ꯋꯥꯔꯜ ꯀꯞꯇ ꯉꯝꯕꯗꯣ ꯉꯝꯕ ꯇꯤꯝꯗꯣ ꯑꯗꯣ ꯑꯩ ꯑꯩꯅ ꯁꯞꯄꯣꯔꯠ ꯇꯧꯕꯒꯤꯅꯤ
ꯑꯣ ꯍꯣ ꯑꯗꯨꯃꯥꯏꯅ ꯇꯧꯔꯗꯤ ꯁꯨꯡꯌꯥ ꯌꯥꯔꯣꯏ ꯀꯥꯏꯒꯁꯤꯗꯤ
ꯑꯗꯨꯗꯤ ꯅꯪꯗꯤ ꯅꯪꯗꯤꯔꯤ ꯀꯔꯤ ꯀꯔ ꯃꯇꯤꯅꯣ
ꯑꯩꯈꯣꯏꯗꯤ ꯉꯝꯕꯅꯦ ꯑꯩꯈꯣꯏꯗꯤ ꯑꯩꯈꯣꯏꯗꯤ ꯂꯧꯈ꯭ꯔꯦꯅ ꯍꯥꯟꯅ ꯔꯤꯖꯥꯚ ꯑꯩꯈꯣꯏ ꯔꯤꯖꯥꯚ
ꯀꯟꯗ꯭ꯔꯥ
ꯑꯩꯈꯣꯏꯗꯤ ꯔꯤꯖꯥ ꯔꯤꯖꯥꯕ ꯊꯝꯈ꯭ꯔꯦ ꯋꯥꯔꯜ ꯀꯞꯇꯣ
ꯍꯥꯏꯖꯗ꯭ꯔꯦ ꯑꯗꯨ ꯑꯣꯏꯔꯗꯤ ꯃꯦꯁꯤꯗꯣꯔꯥ ꯀꯥꯔꯇꯣꯁꯇꯣꯔꯥ ꯑꯣꯏꯔꯝꯅꯦ
ꯀ ꯇꯨꯁꯅ ꯀꯔꯤꯔꯣ
ꯅꯣꯏꯅ ꯇꯧꯔꯤꯕꯗꯣ ꯃꯦꯁꯤ ꯅꯠꯇ꯭ꯔꯣ
ꯀꯥꯏ ꯃꯦꯁꯤꯅꯗ ꯑꯩꯈꯣꯏꯗꯤ ꯑꯩꯈꯣꯏꯗꯤ ꯔꯤꯁꯤ ꯁꯞꯄꯣꯔꯠ ꯇꯧꯗꯌꯦ
ꯑꯗꯨ ꯑꯗꯨꯗꯤ ꯀꯅꯥꯅꯣ ꯐ꯭ꯔꯥꯟ
ꯑꯩꯈꯣꯏꯗꯤ ꯅꯍꯥꯟꯅ ꯂꯧꯈ꯭ꯔꯦ ꯑꯩꯈꯣꯏꯗꯤ ꯔꯤꯖꯥꯕ ꯊꯝꯈ꯭ꯔꯦ ꯇ꯭ꯔꯣꯐꯤꯗꯨ
ꯍꯣꯏꯅꯦ ꯐꯔꯦꯅꯦ ꯑꯗꯣ
ꯀꯣꯏꯗꯤ ꯐ꯭ꯔꯥꯟꯁꯅꯦ ꯕꯥꯄꯦꯅꯦ ꯕꯥꯄꯦ
ꯏꯄ ꯏꯕꯥꯄꯦꯗꯤ ꯑꯩꯅ ꯁꯞꯄꯣꯔꯠ ꯇꯧꯕꯒꯤ ꯃꯆꯥꯅꯤ
ꯑꯣꯍꯣ ꯑꯩ ꯏꯌꯥꯝꯕꯅꯦ ꯀꯩꯅꯣ
ꯑꯗꯨꯅꯦ ꯅꯪ ꯏꯅꯦ ꯌꯥꯝꯕꯗꯣ ꯑꯩꯒꯤꯗꯤ ꯏꯁꯨ ꯇꯥꯔꯦꯕ
ꯑꯣ ꯑꯗꯨꯗꯤ ꯑꯩꯗꯤ ꯑꯩꯗꯤ ꯑꯩꯗ ꯅꯪꯒꯤ ꯌꯥꯝꯅ ꯀꯩ ꯍꯥꯏꯁꯤ꯭ꯔꯥ ꯎꯝ ꯑꯣꯍꯣ ꯉꯔꯥꯡ ꯈꯛꯇ ꯄꯣꯛꯄ ꯉꯥꯈꯥꯒꯨꯝꯕꯅꯅꯦ ꯑꯩꯗꯤ ꯑꯗꯨꯗꯤ
ꯍꯣꯏꯅꯦ ꯑꯗꯨꯃ ꯍꯥꯏꯕ ꯇꯥꯔꯦ ꯁꯝꯅ ꯍꯥꯏꯕꯗꯣꯀꯣ
ꯑꯣ ꯑꯣ ꯑꯁ ꯀꯣꯏꯁꯨ ꯈꯪꯗ꯭ꯔꯦꯅꯦ ꯑꯁ ꯒꯌꯥꯃꯦꯟ ꯇꯥꯗ꯭ꯔꯦ ꯋꯥꯔꯜ ꯀꯞꯄꯨꯗꯤ ꯑꯩꯈꯣꯏ ꯇꯤꯝꯅ ꯂꯧꯔꯅꯦꯕ ꯑꯗꯣ ꯀꯅꯥꯗ꯭ꯔꯦ ꯌꯦꯡꯅꯤꯡꯉꯥꯏ ꯑꯩꯅ ꯍꯥꯏꯈ꯭ꯔꯕꯅꯦ ꯃꯦꯗꯤꯌꯥꯗꯁꯨ
ꯂꯥꯎ ꯍꯔꯅꯦꯕꯚꯗ꯭ꯔꯣ ꯐꯟꯁꯤꯀꯣ
ꯂꯧꯈ꯭ꯔꯦ ꯑꯔꯖꯦꯟꯇꯤꯅꯥꯁꯦ ꯀꯥꯏꯗ ꯂꯩꯒꯦ
ꯌꯥꯏ ꯌꯥꯏ ꯑꯩꯗꯤ ꯑꯥꯔꯖꯦꯟꯇꯤꯅꯥ ꯈꯪꯉꯦꯗ
ꯑꯩꯗꯤ ꯅꯪ ꯔꯤꯁꯤ ꯁꯞꯄꯣꯠ ꯇꯧꯕ꯭ꯔꯥꯅ ꯈꯟꯕ
ꯀꯗꯥꯏꯗꯩ ꯃꯦꯁꯤꯅꫭꯗ ꯑꯩ ꯃꯦꯁꯤ ꯌꯥꯝ ꯂꯩ ꯑꯩꯒꯤ
ꯑꯗꯣ ꯅꯪ ꯔꫭ ꯔꯣꯅꯥꯜꯗꯣꯗꯤ ꯈꯪꯕ꯭ꯔꯥ
ꯂꯣꯅꯥꯜꯗꯣ ꯁꯞꯄꯣꯔꯠ ꯇꯧꯔꯒ ꯂꯣꯅꯥꯜꯗꯣꯗꯤ ꯅꯍꯥꯟꯗꯒꯤ ꯁꯤꯈ꯭ꯔꯦꯅꯦ
ꯑꯗꯨ ꯈꯪꯗꯤ ꯈꯪꯕ꯭ꯔꯥ ꯔꫭꯅꯥꯜꯗꯣꯁꯦ
ꯈꯪꯉꯦ ꯀꯩꯅꯣ ꯑꯩꯒꯤ ꯏꯌꯥꯝꯕꯅꯦ ꯑꯗꯨꯁꯨ ꯑꯩꯒꯤ
ꯑꯗꯣ ꯃꯥ ꯑꯗꯣ ꯃꯥ ꯒꯣꯜ ꯆꯟꯕꯗ ꯀꯩ ꯀꯃꯥꯏ ꯇꯧꯒꯦ ꯃꯥꯒꫭꯜ ꯆꯟꯕꯗꯥ
ꯃꯥ ꯒꯣꯜ ꯆꯟꯕꯗꯨꯔꯣ
ꯎꯝ ꯃꯥ ꯒꯣꯜ ꯆꯟꯕꯗ ꯀꯃꯥꯏ ꯇꯧꯒꯦꯕ ꯑꯗꯣ ꯑꯗꯨ ꯍꯥꯏꯔꯧꯅꯦ ꯅꯪꯁꯨ
ꯁꯨ ꯍꯥꯏꯕꯗꯣ
ꯆꯨꯠ ꯆꯨꯠ ꯍꯥꯏ ꯅꯠꯇ꯭ꯔꯕ
ꯗꯥꯏꯗ ꯆꯨꯠꯆꯨꯠ ꯍꯥꯏꯕ ꯑꯗꯨꯗꯤ ꯄ꯭ꯔꯥꯏ ꯑꯣꯏꯔ
ꯑꯩꯅ ꯇꯥꯕꯗꯤ ꯆꯨꯠ ꯆꯨꯠ ꯍꯥꯏ ꯇꯥꯏꯌꯦ
ꯑꯗꯨꯗꯤ ꯅꯪ ꯅꯪꯒꯤ ꯅꯥꯀꯣꯡꯗꯣ ꯃꯤꯒꯤ ꯅꯥꯀꯣꯡ ꯅꯠꯇ꯭ꯔꯕ ꯃꯥꯥꯜꯂꯦ
ꯔꫭꯅꯥꯜꯗꯣ ꯀꯃꯥꯏ ꯇꯧꯕ ꯆꯨꯠ ꯆꯨꯠ ꯃꯤꯅ ꯍꯥꯏꯅꯕꯗꯗꯤ ꯆꯨꯠꯆꯨꯠ ꯆꯨꯠꯆꯨꯠ ꯍꯥꯏꯅ ꯍꯥꯏꯅꯩꯌꯦ ꯈꯪꯗꯦ ꯅꯣꯏꯒꯤꯗꫭ ꯇꯣꯉꯥꯟꯕ ꯃꯥꯜꯂꯦ ꯑꯗꯨꯗꯤ
ꯑꯣ ꯑꯗꯨꯗꯤ ꯅꯣꯏ ꯔꫭꯅꯥꯜꯗꯣꯗꯣ ꯇꯣꯡꯉꯥꯜꯂꯦ
ꯑꯗꯨꯒꯤꯔꯥ ꯈꯪꯗꯦ ꯑꯩꯈꯣꯏꯒꯤ ꯔꫭꯅꯥꯜꯗꯣꯗ ꯆꯨꯠ ꯆꯨꯠ ꯍꯥꯏꯌꯦ ꯒꫭꯜ ꯆꯟꯕꯗ
ꯑꯣ
ꯍꯥꯏꯔꯣ ꯍꯥꯏꯔꯣ ꯅ
ꯑꯣ ꯅꯪꯒꯤꯁꯨ ꯍꯥꯏꯗꯤ ꯍꯥꯏꯔꯝꯅꯤꯗ
ꯑꯍꯨ ꯑꯗꯤ ꯑꯩꯈꯣꯏꯒꯤ ꯔꯣꯅꯥꯜꯗꯣꯁꯦ ꯃꯣꯔꯦꯒꯤ ꯔꯣꯅꯥꯜꯗꯣ ꯑꯣꯏꯖꯥꯠꯂ ꯑꯗꯨꯗꯤ
ꯑ ꯅꯣꯏꯒꯤꯗꫭ
ꯈꯪꯗ꯭ꯔꯦ ꯈꯪꯗ꯭ꯔꯦ ꯎꯝ ꯗꯨꯞꯕ꯭ꯂꯤ ꯀꯦꯠ ꯎꯝ ꯑꯣꯏꯔꯝꯃꯁꯨ ꯌꯥꯏ ꯍꯥꯏꯗꯤ ꯈꯪꯗꯦ ꯅꯣꯏꯒꯤꯅ ꯁꯨ ꯍꯥꯏꯌꯦ ꯑꯩꯈꯣꯏꯒꯤꯅ ꯆꯨ ꯆꯨꯠ ꯍꯥꯏꯌꯦ ꯀꯃꯥꯏ ꯇꯧꯕꯅꯣ
ꯑꯩꯅꯦ ꯔꫭꯅꯥꯜꯗꫭ ꯆꯨꯠ ꯆꯨꯠ ꯂꯥꯎꯋꯦ ꯍꯥꯏ
ꯑꯩꯈꯣꯏꯒꯤꯅꯗꯤ ꯃꯒꯨꯟ ꯍꯦꯜꯂꯤꯗ ꯅꯣꯏꯒꯤꯗꯒꯤꯗꯤ ꯑꯣ
ꯑꯁ ꯅꯣꯏꯒꯤ ꯀꯔꯤ ꯂꯦꯔꯥ ꯑꯄꯥꯄꯦꯌꯦ
ꯑꯣꯍꯣ ꯅꯣꯏꯒꯤ ꯔꯣꯅꯥꯜꯗꯣꯗꯨꯒ ꯑꯩꯈꯣꯏ ꯔꯣꯅꯥꯜꯗꯣꯒ ꯑꯩꯈꯣꯏ ꯔꯣꯅꯥꯜꯗꯣꯅ ꯃꯒꯨꯟ ꯍꯦꯜꯂꯦꯕ